ꯍꯂꯣ ꯀꯖꯂꯣ
ꯆꯨꯝꯅꯔꯝꯃꯤ
ꯅꯪ ꯆꯠ ꯆꯥꯔꯨꯀꯣ ꯍꯂꯣ ꯇꯥꯗ꯭ꯔꯣ ꯍꯜꯂꯣ
ꯇꯥꯔꯕꯣ
ꯇꯔꯗꯔ
ꯆ ꯆꯔꯔꯕꯅ
ꯆꯥꯛ ꯆꯥꯔꯦ
ꯀꯌꯥ ꯆꯥꯔꯕ
ꯊꯔꯣꯏ ꯊꯣꯡ
ꯐꯣꯟꯁꯦ ꯋꯥꯔꯤꯅꯤ ꯁꯥꯟꯅꯔꯤꯁꯦ ꯐꯣꯟꯗꯣ ꯅꯝꯃꯒ ꯂꯩꯌꯨ ꯍꯥꯏꯕ ꯅꯠꯇꯦꯌꯦ
ꯅꯝꯗꯤꯑꯦ
ꯋꯥꯁꯦ ꯈꯨꯝꯅꯤꯕꯣꯏ ꯈꯨꯝꯅꯤꯗꯕꯣꯏ ꯈꯨꯝꯃꯜ ꯂꯩꯗ
ꯈꯨꯝꯃꯤꯁꯤꯗꯤ ꯅꯪꯅ ꯀꯩꯅꯣ ꯇꯧꯖꯗꯕꯩꯅꯦ ꯐꯣꯟꯗꯣ ꯅꯨꯡꯉꯥꯏꯇꯕꯒꯤꯅꯦ ꯍꯥꯏꯕ ꯊꯔꯣꯏ ꯊꯣꯡꯉꯦ ꯍꯥꯏꯕ ꯅꯪꯗꯤ ꯆꯥꯔꯕꯣ ꯍꯜꯂꯣ ꯍꯜꯂꯣ ꯍꯜꯂꯣ ꯍꯜꯂꯣ ꯍꯜꯂꯣ
ꯊꯥ ꯇ꯭ꯔꯣ
ꯇꯥꯔꯦ ꯇꯥꯔꯦ ꯅꯦꯠꯋꯥꯛ ꯅꯨꯡꯉꯥꯏꯇꯕ ꯃꯥꯜꯂꯦ ꯌꯥꯝ
ꯁꯤꯁꯨ ꯆꯥꯔ ꯆꯥꯔ ꯍꯥꯏꯕ
ꯀꯔꯤ ꯌꯦꯟꯖꯥꯡ ꯆꯥꯔꯕ
ꯍꯋꯥꯏ ꯊꯣꯡꯕꯅꯦ ꯀꯥꯡ ꯃꯠꯅꯦ ꯉꯥꯒ ꯆ
ꯎꯝ ꯑꯩꯈꯣꯏꯗꯤ ꯊꯔꯣꯏ ꯊꯣꯡꯉꯦ ꯑꯩꯅ ꯊꯣꯡꯉꯦ ꯍꯥꯎꯋꯦ
ꯎꯝ ꯍꯧꯔꯑꯅꯤ ꯅꯪ ꯊꯣꯡꯉꯕꯅꯦ
ꯎꯝ
ꯃꯤꯅ ꯍꯥꯏꯗ
ꯃꯤ ꯍꯥꯏꯗ꯭ꯔꯁꯦ ꯑꯩꯅ ꯍꯥꯏꯔ ꯂꯣꯏꯔꯒꯦ ꯇꯪ ꯀꯥꯏ ꯇꯧꯔꯝꯃꯤꯕ ꯎꯝ ꯇꯥꯗ꯭ꯔꯣ ꯍꯜꯂꯣ ꯍꯂꯣ
ꯗ꯭ꯔꯣ
ꯇꯥꯔꯦ ꯇꯥꯔꯦ ꯀꯩꯩꯅꯪ ꯇꯨꯃꯤꯟ ꯇꯨꯝꯃꯤ ꯂꯩꯔꯤꯗꯨꯕꯣ
ꯇꯨꯃꯤꯟ ꯇꯨꯃꯤꯟꯅ ꯂꯩꯕꯗꯤ ꯋꯥ ꯉꯉꯥꯡꯉꯥꯡꯅ ꯇꯥꯗ꯭ꯔꯒ
ꯎꯝ ꯅꯪ ꯀꯩꯗꯧꯔꯝꯃꯤꯅꯣ
ꯁꯨꯝ ꯂꯩꯔꯝꯃꯤꯅꯦ
ꯎꯝ
ꯅꯣꯏꯗꯤ ꯀꯗꯤ ꯊꯔꯣꯏ ꯅꯣꯏꯗꯤ
ꯑꯣ ꯂꯩꯔꯤꯕ ꯃꯤꯅ ꯌꯣ ꯂꯥꯛꯄꯗꯩ ꯂꯩꯔꯤꯕ
ꯎꯝ ꯐ ꯍꯥꯄꯤꯤꯅ ꯂꯩꯔꯤꯕꯣ
ꯀꯌꯥ ꯄꯤꯅꯣ ꯈꯪꯗꯦ ꯑꯩꯈꯣꯏ ꯃꯥꯥ ꯂꯩꯕꯅꯦ ꯍꯥꯏꯗꯤ ꯑꯩꯈꯣꯏ ꯃꯥꯗꯣ ꯁꯔꯨꯒꯤ ꯀꯩꯒꯤ ꯅꯥꯕꯅꯤꯅꯀꯣ ꯊꯔꯣꯏꯒꯨꯝꯕ ꯀꯣꯡꯒ꯭ꯔꯦꯟꯒꯨꯝꯕ ꯈꯔ ꯆꯥꯎꯋ ꯍꯥꯏꯕꯒꯤꯀꯣ ꯑꯗꯨꯝ ꯆꯥꯕꯅꯤꯗ
ꯑꯣ ꯍꯣꯏ ꯁꯔꯨ ꯀꯌꯥ ꯅꯥꯕꯁꯦ ꯑꯗꯨꯃꯥꯏꯅ ꯑꯗꯨꯕ ꯆꯥꯔ ꯐꯕ꯭ꯔꯥ ꯍꯥꯏꯁꯦ
ꯑ ꯍꯥꯏꯗꯤ ꯀꯩꯅꯣꯗꯤ ꯊꯔꯣꯏꯒꯨꯝꯕ ꯀꯩ ꯊꯔꯣꯏꯒꯨꯝꯕ ꯀꯩꯀꯗꯤ ꯀꯦꯟꯁꯦꯜꯅꯤꯗꯅꯀꯣ ꯗꯧꯒꯗ
ꯎ ꯑꯗꯨꯃꯥꯏꯅ ꯂꯩꯍꯧꯔꯤꯕ
ꯑꯥ
ꯃꯗꯤ ꯊꯔꯣꯏꯗꯁꯨ ꯃꯈꯜ ꯃꯌꯥꯝ ꯂꯩꯗꯅ ꯊꯔꯣꯏ ꯂꯥꯏ ꯊꯔꯣꯏ ꯅꯨꯡ ꯊꯔꯣꯏ ꯅꯤꯡꯒꯥꯕꯤꯒ ꯌꯥꯝ ꯂꯩꯗꯅ
ꯑꯗꯨ ꯀꯩꯒꯤ ꯂꯥꯏ ꯊꯔꯣꯏꯗꯤ ꯅꯠꯇ꯭ꯔꯦ ꯀꯔꯝꯕ ꯊꯧꯔꯣꯏꯅꯣꯗꯤ ꯈꯪꯗꯦ ꯅꯨꯡꯒꯥꯕꯤ ꯑꯣꯏꯔꯤꯔꯥ ꯑꯗꯒꯤ ꯀꯔꯤ ꯊꯔꯨꯏꯅꯣꯗꯤ ꯈꯪꯗ꯭ꯔꯦꯁꯨ ꯊꯔꯨꯗꯤ ꯊꯔꯣꯏꯣꯏ ꯑꯗꯨꯒ ꯂꯥꯏ ꯊꯔꯃꯛꯇꯤ ꯅꯠꯇꯦ ꯑꯗꯣ ꯍꯥꯎꯕꯗꯤ ꯂꯥꯏ ꯊꯔꯣꯏꯅ ꯍꯦꯟꯕꯅꯤꯀꯣ ꯃꯥꯒꯤ ꯃꯍꯤꯁꯦ ꯑꯇꯥꯡꯗꯤ ꯈꯨꯇꯥꯡ ꯑꯃ ꯂꯥꯏꯊꯣꯔꯛꯏꯁꯦ
ꯀꯥꯡꯕꯖꯣ
ꯇꯥꯡꯉꯦ ꯌꯥꯝꯅ ꯀꯧꯇꯥꯗꯀꯣ ꯆꯥꯝꯃꯡꯈꯩꯒ ꯄꯤꯌꯦ
ꯆ ꯆꯗ ꯆ ꯆꯂ ꯃꯩ ꯃꯥꯗꯤꯦ
ꯆꯟꯗꯦ ꯌꯥꯝ ꯆꯟꯁꯨ ꯆꯟꯗꯦ ꯃꯥꯗꯤ ꯃꯁꯤꯡ ꯊꯤꯔꯒꯒ ꯂꯧꯕ ꯌꯥꯎꯒꯅꯤ
ꯑꯗꯨꯒ ꯃꯥꯗꯤꯀꯣ ꯃꯍꯤ ꯌꯥꯝ ꯍꯥꯎꯕ
ꯑꯣ ꯂꯥꯏ ꯊꯔꯣꯏꯗꯤ ꯅꯣꯏꯔꯝꯗꯤ ꯇꯥꯕ ꯈꯣꯠꯄꯗꯤ ꯇꯧꯗꯦ
ꯇꯧꯗꯦ ꯂꯥꯏ ꯇꯔꯣꯏ ꯇꯥꯗꯦ ꯑꯇꯩ ꯇꯔꯣꯏꯗꯤ ꯇꯥꯏ
ꯑꯣ ꯐꯔꯣꯏꯗꯤ ꯅꯪꯅ ꯇꯣꯡꯉꯦ
ꯎꯝ ꯑꯩꯅ ꯊꯣꯡꯉꯦ
ꯀꯩꯀꯦ ꯃꯆꯜ ꯍꯥꯞꯄ ꯊꯣꯡꯉꯤꯕ
ꯑꯂꯨ ꯑꯃꯇꯪ ꯇꯧꯔꯦ ꯑꯂꯨ ꯌꯥꯝꯃꯗꯤ ꯍꯥꯎꯗꯦꯅ ꯑꯗꯨꯗꯨꯒ ꯉꯥ ꯑꯌꯥꯏꯕ ꯈꯔ ꯊꯛꯑꯦ ꯑꯗꯨꯗꯨꯒ ꯉꯥꯔꯤꯒ ꯃꯣꯔꯣꯛꯒ ꯑꯂꯨꯗꯨꯒ ꯏꯔꯣꯟꯕꯩꯇꯥꯏꯞꯇ ꯃ ꯅꯩꯈꯥꯏꯗꯅ ꯑꯗꯨꯗꯨꯒ ꯃꯨꯛꯊ꯭ꯔꯨꯕꯤ ꯑꯩꯅ ꯍꯥꯞꯅꯤꯡꯕ ꯃꯆꯟ ꯀꯩꯀꯥꯗꯣ ꯂꯣꯏ ꯍꯥꯞꯄꯒ ꯇꯧꯔ ꯊꯣꯡꯉꯦ
ꯊꯔꯣꯏ ꯊꯣꯡꯕꯒꯤ ꯀꯃꯥꯏꯅ ꯍꯥꯏꯗꯤ ꯊꯔꯣꯏꯁ ꯄꯣꯔꯛꯑꯅꯤ ꯊꯔꯣꯏꯁꯦ ꯂꯩꯔꯄ꯭ꯔꯦꯗꯅ ꯑꯗꯨꯗꯒꯤꯗꯤ ꯀꯃꯥꯏꯅ ꯇꯧꯗꯣꯏꯅꯣ ꯈꯣꯠꯇꯣꯏꯅꯣ ꯍꯥꯏꯐꯦꯠꯇ ꯑꯇ ꯍꯥꯏꯔꯛꯑꯣꯅ
ꯃ ꯃꯅꯤ ꯑꯃꯅꯤ ꯇꯤꯡꯗ꯭ꯔꯁꯨ ꯑꯗꯨꯝ ꯉꯍꯥꯛꯇꯪ ꯍꯥꯏꯗꯤ ꯑꯌꯨꯛꯇ ꯇꯤꯡꯉꯝꯕ ꯅꯨꯃꯤꯗꯥꯡ ꯑꯣꯏꯔꯁꯨꯀꯣ ꯑꯗꯨꯒ ꯏꯁꯤꯡ ꯍꯥꯞꯄꯒ ꯊꯨꯝ ꯈ꯭ꯔ ꯆꯥꯏꯁꯤꯜꯂ ꯐꯨꯠꯄꯤꯔꯅꯤꯗꯅ ꯃꯥꯅ ꯃꯨꯟꯕꯩ ꯆꯥꯡꯗꯣ ꯃꯥꯏ ꯃꯅꯨꯡꯒꯤ ꯐꯠꯇꯕꯁꯤꯡꯗꯨ ꯊꯣꯛꯂꯛꯅꯕ ꯑꯗꯨ ꯐꯨꯠꯄ ꯂꯣꯏꯔꯒ ꯑꯃꯨꯛ ꯐꯖꯅ ꯆꯥꯟꯕꯤꯔꯅꯤ ꯆꯥꯝꯃꯒ ꯑꯂꯨꯗꯣ ꯑꯥꯂꯨꯒ ꯃꯣꯔꯣꯛꯀ ꯑꯃꯨꯛ ꯐꯨꯠꯄꯤꯔꯅꯤ ꯑꯗꯨꯒ ꯉꯥꯔꯤꯗꯨꯃ ꯈꯤꯇꯪ ꯂꯧꯔꯅꯤ ꯑꯗꯨ ꯏꯔꯣꯟꯕꯩꯇꯥ ꯃꯥꯒꯤ ꯃꯍꯤꯗꯨꯃ ꯊꯝꯈ꯭ꯔꯅꯤꯗꯅ ꯃꯣꯔꯣꯛꯅꯦ ꯉꯥꯏꯔꯤꯅꯦ ꯑꯂꯨꯅꯦ ꯊꯨꯝꯅꯦ ꯅꯩꯈꯥꯏ ꯊꯝꯕꯤꯈ꯭ꯔꯅꯤ ꯑꯗꯨꯒ ꯇꯤꯜꯍꯧꯒ ꯆꯅꯝꯒ ꯑꯗꯩ ꯃꯨꯛ ꯊ꯭ꯔꯨꯕꯤ ꯑꯩꯅ ꯍꯥꯞꯅꯤꯡꯕ ꯃꯆꯤꯟ ꯀꯩꯀꯥꯗꯣ ꯑꯗꯨꯗꯣ ꯊꯥꯎ ꯉꯧꯔꯅꯤ ꯉꯧꯔꯒ ꯊꯔꯣꯏ ꯑꯗꯨꯝ ꯍꯥꯞꯄꯅꯤ ꯊꯔꯣꯏꯗꯣ ꯈꯤꯇꯪ ꯑꯣꯠꯂꯒꯀꯣ ꯉꯥꯏꯍꯥꯛꯇꯪ ꯂꯩꯔꯒ ꯑꯩꯈꯣꯏ ꯈꯥꯃꯦꯟꯁꯤꯃ ꯈꯤꯇꯪ ꯍꯥꯞꯀ ꯍꯥꯁꯨ ꯌꯥꯔꯦ ꯁꯣꯏꯕꯨꯝ ꯍꯥꯞꯀꯦꯁꯨ ꯌꯥꯔꯦ ꯌꯥꯝꯗꯕꯤꯗ ꯅꯠꯇ꯭ꯔꯒꯅ ꯍꯋꯥꯏꯖꯥꯔ ꯍꯥꯞꯀꯦꯁꯨ ꯌꯥꯔꯦ ꯃꯥꯥꯏ ꯃꯥꯒꯤ ꯑꯄꯥꯝꯕ ꯑꯣꯏꯔꯦꯀꯣ ꯑꯗꯨꯒ ꯊꯔꯣꯏ ꯃꯍꯤꯗꯣ ꯍꯥꯏꯗꯤ ꯑꯩꯅ ꯉꯁꯥꯏ ꯑꯂꯨ ꯇꯛꯈꯥꯏꯈꯤꯕꯗꯣ ꯑꯗ ꯍꯥꯏꯖꯤꯜꯂꯅꯤ ꯑꯗꯨꯒ ꯃꯈꯨꯝ ꯈꯨꯝꯖꯤꯜꯂꯒ ꯑꯩꯅ ꯄꯥꯝꯖꯕꯩ ꯆꯥꯡꯒꯤ ꯃꯍꯤꯗꯣ ꯀꯪꯍꯟꯅꯤꯡꯉꯦ ꯌꯥꯎꯍꯟꯅꯤꯡꯉꯦ ꯑꯗꯨꯒꯤ ꯆꯥꯡ ꯌꯦꯡꯉꯒ ꯇꯣꯛꯑꯅꯤ
ꯑꯣ ꯃꯗꯤ ꯊꯥꯔꯣꯏꯁꯦ ꯅꯣꯏ ꯑꯗꯨꯒꯤ ꯊꯥꯔꯣꯏ ꯑꯣꯏꯗꯣꯏꯔꯥ ꯅꯠꯇ꯭ꯔꯒ ꯑꯇꯣꯞꯄ ꯂꯝꯒꯤ ꯊꯔꯣꯏꯕ꯭ꯔꯥ
ꯊꯔꯨ ꯑꯣꯏꯗ
ꯅꯣꯏꯒꯤ ꯑꯗꯨꯏꯒꯤ ꯃꯤ ꯑꯃ ꯑꯃ ꯈꯨꯂꯒ ꯂꯩꯔꯕ
ꯎꯝ
ꯑꯣ ꯐꯩꯌ‌ꯦ ꯐꯩꯌ‌ꯦ ꯑꯗꯨꯗꯤ ꯀꯗꯤ ꯀꯩ ꯀꯩ ꯇꯧꯔꯤ ꯍꯧꯖꯤꯛ ꯀꯥꯟꯗꯦ
ꯍꯧꯖꯤꯛꯀꯥꯟꯁꯦ ꯑꯗꯨꯝ ꯂꯩꯔꯤꯗ ꯐꯤ ꯈꯔ ꯁꯥꯔꯝꯕꯗꯨꯁꯨ ꯁꯥꯗ꯭ꯔꯦ
ꯐꯤ ꯁꯥꯕꯗꯤ ꯀꯩꯗꯧꯔꯒ‌ꯦ ꯅꯪ
ꯐꯤꯔꯣ
ꯎꯝ
ꯐꯤꯗꯣ ꯑꯩꯅꯀꯣ ꯍꯟꯗꯛꯀꯤ ꯑꯗꯨꯝ ꯏꯥꯁꯥ ꯅꯨꯡꯉꯥꯏꯇꯦꯅ ꯁꯥꯥꯗꯕ
ꯏꯁꯥꯗꯤ ꯀꯩ ꯑꯣꯏꯅ ꯅꯨꯡꯉꯥꯏꯇ꯭ꯔꯤꯅꯣ
ꯅꯨꯡꯉꯥꯏꯇꯝꯅꯤꯗ ꯃꯌꯥꯝ ꯑꯃ ꯀꯩꯅꯣ ꯇꯧꯔ ꯅꯨꯡꯉꯥꯏꯇꯕ ꯅꯠꯇꯦ ꯑꯗꯣ ꯑꯩꯅ ꯑꯗꯨꯝ ꯆꯥꯛ ꯏꯁꯤꯡꯗꯣ ꯍꯣꯠꯅꯔꯝꯃꯤꯅ ꯆꯥꯛ ꯇꯣ ꯇꯣꯛꯄꯗ ꯅꯨꯃꯤꯠꯇ ꯑꯗꯨꯝ ꯌꯨꯝꯈꯠꯂꯦꯗꯅ ꯄꯨꯡ ꯇꯔꯥ ꯃꯈꯥꯏ ꯇꯔꯥꯃꯥꯊꯣꯏ ꯇꯥꯔꯅꯤ ꯑꯗꯩ ꯊꯕꯛꯇꯨ ꯂꯣꯏꯔꯀꯥꯟꯗ ꯅꯨꯃꯤꯠꯇ ꯆꯞ ꯌꯨꯡꯉꯝꯅꯤꯅ ꯀꯣꯟꯗꯣ ꯀꯥꯅꯤꯡꯗ꯭ꯔꯦꯗꯅ ꯅꯨꯡꯁꯥ ꯌꯩꯕ ꯃꯐꯝꯗ ꯊꯝꯃꯕꯅꯤꯅꯀꯣ ꯑꯗꯨꯗꯒꯤ ꯑꯃꯨꯛ ꯅꯨꯃꯤꯗꯥꯡ ꯋꯥꯏꯔꯝ ꯌꯧꯔꯛꯑꯅꯤ ꯌꯧꯔꯛꯑꯒ ꯊꯕꯛ ꯏꯟꯈꯥꯡ ꯑꯗꯨꯝ ꯇꯧꯔꯤꯉꯩꯗ ꯀꯣꯟꯅꯣ ꯀꯌꯥ ꯀꯥꯕ ꯅꯪꯗꯦꯕ ꯅꯍꯥꯛ ꯅꯍꯥꯛꯄꯨꯗꯤ ꯀꯥꯏꯗ ꯃꯌꯥꯝ ꯁꯥꯡ ꯁꯥꯡ ꯀꯥꯗꯦ ꯍꯥꯏꯕ
ꯅꯣꯡꯃꯗ ꯐꯤ ꯑꯃꯒ ꯁꯥꯕ ꯉꯝꯕ꯭ꯔꯣ ꯅꯪꯕꯣ
ꯎꯝ ꯅꯣꯡꯃ ꯐꯤ ꯑꯃ ꯀꯥꯞ ꯑꯃꯐꯥꯎ ꯈꯛꯇꯅꯤ ꯁꯥꯔꯤꯁꯦ ꯀꯥꯞ ꯑꯅꯤꯒꯨꯝꯕ ꯑꯃꯈꯛꯇꯅꯤ ꯐꯅꯦꯛ ꯑꯃ ꯁꯥꯕꯗ ꯅꯨꯃꯤꯠ ꯃꯉꯥꯅꯤ ꯆꯪꯉꯅꯤ ꯅꯨꯃꯤꯠ ꯍꯨꯝꯅꯤ ꯃꯉꯥꯅꯤ ꯆꯪꯉꯅꯤ
ꯑꯁ
ꯑꯗꯨꯒ ꯕꯥꯥꯕꯤꯗꯤꯀꯣ ꯐꯅꯦꯛꯁꯦ ꯅꯣꯡꯃꯗ ꯁꯥ ꯉꯝꯃꯤ ꯅꯣꯡꯃꯗ ꯐꯗꯤ ꯑꯝ ꯁꯥꯡꯉꯝꯃꯤ ꯕꯕꯤꯗꯤ ꯃꯥꯗꯤ ꯆꯥꯛꯁꯨ ꯆꯥꯛ ꯁꯨ ꯊꯣꯡꯗꯦ ꯑꯗꯒꯤ ꯀꯣꯂꯤꯛꯁꯨ ꯐꯦꯡꯗꯦ ꯋꯥꯏꯔꯝꯁꯨ ꯇꯩꯗ‌ꯦ ꯈꯜꯂꯤ ꯐꯤ ꯁꯥꯕ ꯈꯛꯇꯪ ꯃꯥꯒꯤ ꯏꯔꯨꯖꯕ ꯃꯥꯒꯤ ꯐꯤ ꯁꯨꯖꯕ ꯈꯛꯇꯒ ꯃꯣꯏꯗꯤ ꯃꯣꯏ ꯃꯃꯥꯅ ꯂꯣꯏ ꯍꯣꯠꯅꯝꯅꯦꯕ ꯑꯗꯨꯅ ꯃꯥꯗꯤ ꯊꯥ ꯇꯔꯦꯠ ꯅꯤꯄꯥꯜꯗ ꯐꯤ ꯌꯥꯡꯈꯩꯒ ꯁꯥꯏ
ꯊꯥ ꯇꯔꯦꯠ ꯅꯤꯄꯥꯟꯗ
ꯎꯝ ꯆꯍꯤ ꯐꯥꯗꯕꯤꯗ ꯐꯤ ꯇꯔꯦꯠ ꯐꯤ ꯌꯥꯡꯈꯩ ꯁꯥꯥ ꯉꯝꯃꯤ ꯆꯍꯤ ꯐꯥꯗꯕꯤꯗ ꯍꯣꯏꯁ ꯆꯍꯤ ꯑꯃ ꯆꯪꯍꯜꯂꯦ ꯈꯟ ꯇꯔꯒꯁꯨ
ꯎꯝ ꯐꯦꯝꯒ ꯁꯥꯕ ꯀꯥꯟꯗ ꯂꯨꯄꯥ ꯀꯌꯥꯒ ꯐꯪꯈ꯭ꯔꯦ
ꯐꯤ ꯐꯤꯗꯨꯏ ꯃꯈꯥ ꯄꯣꯜꯂꯦꯗ
ꯍꯥꯏꯗꯤ ꯁꯥꯔꯤꯀꯥꯟꯗ ꯈꯔ ꯇꯥꯡꯕ ꯁꯥꯒꯗꯕ ꯐꯤꯁꯦ
ꯎꯝ ꯇꯥꯡꯕ ꯁꯥꯔꯒꯅ ꯄꯩꯁꯥ ꯏꯟꯀꯝ ꯀꯥꯔꯦ ꯑꯗꯨꯒ ꯁꯥꯕꯗꯗꯤ ꯈꯔ ꯀꯨꯏꯟ ꯆꯪꯉꯅꯤ ꯑꯇꯥꯡꯕ ꯁꯥꯒ‌ꯦ ꯍꯥꯏꯔꯒꯅ
ꯎꯝ ꯃꯤ ꯔꯥꯅꯤ ꯐꯤꯒ ꯁꯟꯗ ꯀꯥꯡꯒꯨꯁꯤꯗꯤ ꯄꯩꯁꯥ ꯌꯥꯝ ꯌꯥꯝ ꯐꯪꯉꯦ ꯍꯥꯏꯌꯦꯕ ꯃꯤꯅ
ꯎꯝ ꯔꯥꯅꯤꯐꯤꯁꯤ ꯄꯩꯁꯥ ꯌꯥꯝ ꯐꯪꯉꯦ ꯑꯗꯨꯒ ꯃꯥꯏ ꯁꯥꯕꯩ ꯃꯇꯝꯗꯤꯀꯣ ꯃꯇꯝꯗꯤ ꯌꯥꯝ ꯆꯪꯕ
ꯑꯗꯨꯒ ꯈꯤꯇꯪ ꯁꯣꯏꯕ ꯌꯥꯕ ꯅꯠꯇꯦ ꯈꯤꯇꯪ ꯁꯣꯏꯔꯗꯤꯀꯣ ꯀꯅꯥꯝꯇ ꯁꯦꯠ ꯀꯔꯤꯝꯇ ꯂꯧꯕꯤꯔ ꯃꯤꯅ ꯄꯥꯝꯃꯣꯏꯗꯣꯏꯅꯦꯕ ꯄꯩꯁꯥ ꯃꯌꯥꯝ ꯇꯥꯗꯣꯏꯅꯦꯕ ꯔꯥꯅꯤ ꯐꯤꯗ ꯂꯩ ꯃꯌꯦꯛ ꯑꯃꯇꯪ ꯁꯣꯏꯒꯤꯕꯗꯅꯦ ꯂꯨꯄꯥ ꯂꯤꯁꯤꯡ ꯑꯅꯤ ꯇꯥꯔꯛꯑꯅꯤ ꯃꯥꯏ ꯀꯩꯅꯣꯁꯦ ꯃꯣꯏ ꯃꯌꯦ ꯁ ꯌꯥꯗꯦꯕ
ꯇꯨꯡꯐꯆꯥ
ꯎꯝ ꯅꯣꯏ ꯃꯌꯦꯛ ꯑꯃ ꯁꯣꯏꯕꯤꯗ ꯄꯩꯁꯥ ꯃꯌꯥꯝ ꯇꯥꯗꯦꯕ
ꯏꯅꯄꯤꯤꯒꯤ ꯁꯥꯟꯅꯔꯤꯁꯦ ꯐꯤꯁꯦ ꯃꯥꯒꯤ ꯂꯪꯗꯣ ꯌꯥꯝ ꯇꯥꯡꯕꯒꯤꯔ
ꯎꯝ ꯂꯪꯗꯤ ꯇꯥꯡꯗꯦ ꯂꯪꯗꯤ ꯇꯥꯡꯗꯤ ꯂꯪ ꯍꯣꯡꯉꯦꯕꯀꯣ ꯂꯪꯗꯣ ꯀꯨꯁꯤꯛ ꯀꯨꯞꯄ ꯑꯗꯨꯗꯨꯒ ꯁꯥꯕ ꯀꯥꯟꯗ ꯃꯤꯗꯣ ꯌꯥꯝ ꯋꯥꯍꯟꯕꯗꯣ ꯀꯨꯞꯄ ꯑꯃꯀꯣ ꯑꯗꯒꯤ ꯃꯥꯒꯤ ꯔꯥꯅꯤ ꯁꯥꯕꯒꯤ ꯃꯥꯏ ꯃꯌꯦꯛꯇꯣ ꯂꯩ ꯂꯣꯟꯗꯣꯏꯅꯤꯗꯅ ꯂꯩꯁꯤꯡꯗꯨꯗꯅꯦꯕ ꯄꯩꯁꯥ ꯄꯩꯁꯥ ꯂꯧꯔꯤꯁꯦ ꯃꯥꯏ ꯅꯥꯝꯃꯠꯇꯣ ꯐꯝꯃꯤꯕ ꯃꯇꯝꯗꯣ ꯃꯥꯏ ꯂꯪꯗꯤ ꯇꯥꯡꯕꯩ ꯅꯠꯇꯦꯕ ꯃꯥꯅ ꯁꯥꯔꯤꯕ ꯂꯩꯗꯣ ꯂꯩ ꯂꯩꯒꯤ ꯃꯈꯥ ꯄꯣꯜꯂꯤꯕ ꯔꯥꯅꯤ ꯐꯤ ꯋꯥꯡꯈꯩꯁꯦ ꯂꯩ ꯂꯩꯗꯨꯒꯤ ꯄꯩꯁꯥ ꯃꯃꯜ ꯂꯧꯋꯦꯕ ꯂꯩ ꯑꯍꯣꯡꯕ ꯂꯩ ꯑꯇꯥꯡꯕ ꯂꯩꯌꯦꯕ
ꯑꯣ ꯑꯣ ꯐꯔꯦ ꯐꯔꯦ ꯇꯧꯖꯔ ꯑꯗꯨꯂ ꯆꯁꯨ
ꯎꯝ ꯍꯣꯏ ꯍꯣꯏ
ꯎꯝ ꯆꯗ
ꯎꯝ